ꯍꯜꯂꯣ
ꯎꯝ
ꯇꯥꯕ꯭ꯔꯣ
ꯇꯥꯕꯣ
ꯇꯥꯏ ꯇꯥꯏ ꯇꯥꯏ
ꯍꯣꯠ꯭ꯔꯤꯔꯤꯕꯣ
ꯍꯧꯒꯠꯂꯦꯗ ꯆꯥꯛꯀ ꯂꯣꯏ ꯊꯣꯡ ꯂꯣꯏꯔꯦꯗ ꯀꯥꯏꯗꯣꯏꯅꯣ
ꯑꯣ ꯇꯨꯝꯕ ꯃꯈꯣꯏ ꯃꯥꯟꯕ
ꯀꯩꯅꯣ ꯑꯣꯏꯅ ꯑꯃꯨꯛ
ꯃꯥ ꯐꯃꯨꯡ ꯆꯥꯄ ꯑꯗꯨꯒꯤꯗ ꯑꯃꯨꯛ
ꯎꯝ ꯀꯩꯦꯟꯟꯁꯥꯡ ꯊꯣꯡꯒꯦ
ꯍꯋꯥꯏ ꯊꯣꯡꯉꯦ ꯍꯋꯥꯏ ꯅꯣꯏ ꯆꯥꯛ ꯊꯣꯡꯗ꯭ꯔꯤꯕꯣ
ꯑꯩ ꯑꯩꯈꯣꯏ ꯆꯥꯛꯇꯣ ꯏꯃꯥꯟꯅꯕꯤꯅ ꯊꯣꯡꯉꯦ ꯑꯩ ꯆꯥꯛ ꯊꯣꯡꯗꯦ
ꯎ ꯀꯩꯅꯣ ꯅꯃꯥꯟꯅꯕꯤꯒꯒ ꯂꯩꯃꯤꯟꯅꯕ꯭ꯔꯥ ꯍꯥꯏꯁꯤꯦ
ꯍꯣꯏ
ꯑꯣ ꯉꯔꯥꯡꯗꯒꯤ ꯀꯣꯜ ꯇꯧꯔꯛꯀꯦꯗꯧꯕꯅꯤ ꯉꯔꯥꯡꯗꯤ ꯑꯝꯇ ꯌꯥꯗ꯭ꯔꯦꯅꯦ
ꯑꯣ
ꯎꯝ ꯉꯁꯤꯕꯨꯗꯤ ꯌꯥꯔꯦ ꯀꯩꯗꯧꯔꯝꯃꯤꯅꯣ
ꯀꯩꯁꯨ ꯇꯕꯗꯦ
ꯑꯣ ꯀꯩꯅꯣ ꯕꯣꯔꯒ ꯌꯦꯡꯗ꯭ꯔꯣ
ꯍ ꯑꯁ ꯉꯔꯥꯡꯗꯣ ꯕꯦꯟꯒ ꯁꯥꯟꯅꯕꯗꯣ ꯕ꯭ꯔꯦꯛ ꯐꯥꯎꯕ ꯌꯦꯡꯉꯦ ꯑꯗꯨ ꯃꯇꯨꯡꯗ ꯑꯗꯨ ꯃꯇꯨꯡꯗ ꯌꯦꯡꯗꯔꯦ ꯑꯗꯨꯒ ꯑꯌꯨꯛꯇꯁꯨ
ꯑ ꯑꯌꯨꯛꯇꯁꯨ ꯍꯥꯞꯀꯅꯤꯉꯅ ꯑꯌꯨꯛꯇꯁꯨ ꯍꯥꯐꯇꯪ ꯌꯦꯡꯅꯤꯔꯕ
ꯑꯥ ꯑꯌꯨ ꯑꯌꯨꯛꯇꯗꯤ ꯑꯩ ꯌꯦꯡꯒꯦ ꯏꯃꯥꯟꯅꯕꯤ ꯃꯣꯏꯗꯤ ꯌꯦꯡꯉꯦ ꯑꯩꯗꯤ ꯌꯦꯡꯗ꯭ꯔꯦ
ꯀꯩꯒꯤ ꯄꯣꯔꯇꯨꯒꯜ ꯐ꯭ꯔꯦꯟꯁ ꯅꯠꯇꯕꯩꯔꯥ
ꯀꯔꯤ ꯍꯥꯏꯕ
ꯀꯕ ꯄꯣꯔꯇꯨꯒꯜ ꯐꯦꯟꯁ ꯅꯠꯇꯕ ꯏꯔꯕ
ꯑꯩꯥꯏ ꯄꯣꯇꯨꯒꯁꯅꯇꯩ
ꯍꯣꯏꯖꯅ ꯇꯦꯗꯥ ꯑꯗꯨꯕꯨꯗꯤ ꯑꯗꯨ ꯁꯨꯝ ꯌꯦꯡꯉꯤꯅ ꯄꯣꯠꯂꯣ ꯃꯣꯏ ꯉꯁꯥꯏ
ꯁꯨꯝ ꯇꯨꯝꯅꯤꯡꯕ ꯍꯥꯏꯇꯥꯔꯦ ꯉꯔꯥꯡ ꯎꯝ ꯉꯔꯥꯡꯗꯤ ꯑ ꯍ ꯇꯨꯝꯗꯕꯒꯤ ꯇꯨꯝꯅꯤꯡꯕ ꯑꯗꯨꯅ ꯌꯦꯡꯅꯤꯡꯗ꯭ꯔꯦꯅ ꯌꯦꯡꯗꯕꯅꯤ
ꯀꯩꯅꯣ ꯎꯝ ꯍꯣꯔꯦꯟꯗꯤ ꯌꯦꯡꯉꯣꯏꯗ꯭ꯔꯣ
ꯍꯣꯔꯦꯟ ꯍꯣꯔꯦꯟꯗꯤ ꯌꯦꯡꯉꯣꯏ ꯍꯌꯦꯡ ꯍꯌꯦꯡ ꯑꯌꯨꯛ
ꯍꯣꯔꯦꯟ ꯍꯌꯦꯡ ꯑꯌꯨꯛ ꯑꯥꯔꯖꯦꯟꯇꯤꯅꯥ ꯂꯩꯗꯥꯏꯅ
ꯍꯣꯏ ꯑꯔꯖꯦꯟꯇꯤꯅꯥꯒꯤꯗꯣ ꯌꯦꯡꯅꯤ
ꯑꯥꯔꯖꯦꯟꯇꯤꯅꯥ ꯐ꯭ꯔꯦꯟꯁ ꯈꯛꯇ ꯉꯥꯏꯔ ꯃꯥꯜꯂꯦꯅ ꯇꯧꯔꯤꯁꯦ
ꯅꯪꯁꯨ ꯑꯣꯏꯕ꯭ꯔꯣ
ꯃꯥꯅꯤ ꯃꯥꯅꯤ
ꯍ
ꯑꯥꯔꯖꯦꯟꯇꯤꯅꯥ ꯉꯥꯛꯇ ꯉꯥꯏꯔꯦꯅ ꯇꯧꯔꯤꯁꯦ ꯅꯍꯥꯟ ꯉꯔꯥꯡ ꯅꯍꯥꯟꯗꯒꯤ ꯑꯁ ꯀꯩꯅꯣꯝ ꯋꯥꯔꯤ ꯁꯥꯟꯅꯔꯛ ꯃꯌꯥꯝꯁꯦ ꯑꯥꯔꯖꯦꯟꯇꯤꯅꯥ ꯉꯥꯛꯇꯅꯦꯕ ꯃꯤꯈꯩꯁꯦ ꯂꯣꯏ ꯍꯦꯡꯅꯔꯖꯦ ꯐ꯭ꯔꯥꯟꯁ ꯑꯃ ꯐ꯭ꯔꯥꯟꯁ ꯑꯃꯅꯤ ꯌꯥꯎꯋꯦ ꯑꯇꯩ ꯑꯥꯔꯖꯦꯟꯇꯤꯅꯥ ꯉꯥꯛꯇꯅꯤ
ꯑꯣ
ꯄꯣꯔꯇꯨꯒꯜ ꯐ꯭ꯔꯦꯟꯁ ꯑꯝꯇꯪ ꯊꯦꯡꯅꯔꯗꯤ ꯅꯨꯡꯉꯥꯏꯒꯗꯕꯅꯤ
ꯑꯁꯁꯤ
ꯊꯕꯛ ꯐꯣꯇꯣꯒ ꯑꯝꯇꯪ ꯊꯦꯡꯅꯔꯅꯤ ꯅꯨꯡꯉꯥꯏꯅꯤ ꯃꯔꯩ ꯌꯦꯠꯅꯒꯦ ꯇꯧꯕꯅꯤꯅꯦ ꯑꯩ
ꯑꯁ
ꯑꯩ ꯃꯔꯤ ꯌꯦ ꯇꯒꯦꯉ ꯍꯥꯏꯅꯤ
ꯑꯩꯈꯣꯏꯁꯨꯏꯗ ꯎꯝ ꯄꯣꯔꯇꯨꯒꯥꯜꯒꯤꯁꯨ ꯂꯩꯑꯦ ꯕ꯭ꯔꯥꯖꯤꯜꯁꯨ ꯂꯩꯑ ꯃꯤꯁꯤ ꯁꯨ ꯂꯩꯌꯦ
ꯎꯝ ꯄꯣꯔꯇꯨꯒꯜꯗꯣ ꯑꯝꯇ ꯃꯔꯩ ꯌꯦꯠꯅꯒꯦ ꯇꯧꯕꯅꯤꯅꯦ ꯃꯣꯏ ꯐꯦꯟꯁꯈꯩꯁꯦ ꯌꯥꯝ ꯅꯨꯡꯁꯤꯗꯦ ꯍꯥꯏꯕ ꯑꯩ
ꯄꯣꯔꯇꯨꯒꯜꯗꯤ ꯄꯥꯝꯗꯦꯗ
ꯄꯥꯝꯗꯦ ꯑꯩꯈꯣꯏꯁꯨ ꯃꯣꯏ ꯔꯣꯅꯥꯜꯗꯣ ꯐꯦꯟꯁꯈꯩꯁꯦ ꯌꯥꯝ ꯎꯁꯤꯠꯇꯦꯅꯦ ꯈꯨꯟꯗꯥ ꯂꯥꯛꯇ ꯌꯥꯝ ꯍꯥꯎꯇꯦꯅꯤ ꯑꯗꯨꯒꯤꯅꯤꯅꯦ ꯀꯩꯝ ꯆꯠꯊꯣꯛꯇꯕ꯭ꯔꯣ ꯉꯁꯤꯗꯤ ꯌꯨꯝꯗ ꯑꯗꯨꯝ ꯂꯩꯕ꯭ꯔꯣ
ꯑꯍꯣꯏ ꯉꯁꯤꯗꯤ ꯗꯨꯝ ꯂꯩꯅ ꯈꯪꯗꯦ ꯑꯈꯣꯏꯁꯦ ꯉꯁꯤ ꯃꯄꯥꯟꯗꯒꯤ ꯃꯤ ꯂꯥꯛꯀꯅꯤ ꯊꯣꯛꯂꯛꯑꯣꯅ ꯍꯥꯏꯕꯅꯦ ꯖꯣꯕ ꯄ꯭ꯂꯦꯁꯃꯦꯟꯒꯤ ꯃꯥ ꯖꯄꯥꯟꯗꯒꯤ ꯑꯣ
ꯎꯝ
ꯃꯤ ꯂꯥꯛꯅꯤ ꯊꯣꯛꯂꯛꯑꯣꯅ ꯍꯥꯏꯔꯛꯑꯦꯅ ꯍꯥꯏꯔꯛꯑꯦ ꯍꯧꯖꯤꯛꯇ ꯑꯁ ꯈꯪꯗꯦ ꯊꯣꯛꯁꯨ ꯊꯣꯛꯅꯤꯡꯗꯦ
ꯀꯩꯅꯣ ꯇꯧꯕ꯭ꯔꯣ ꯑꯥꯎꯠꯁꯥꯏꯗꯠꯇ ꯂꯩꯔꯤꯔꯣ ꯅꯪ
ꯑꯥꯎꯠꯁꯥꯏꯗꯠꯇ ꯂꯩꯕꯅꯤ ꯂꯩꯇꯦ ꯃꯅꯤꯄꯨꯔꯗ ꯂꯩ ꯑꯈꯣꯏ ꯃꯐꯝꯁꯦ ꯃꯄꯥꯟꯗꯒꯤ ꯑꯗꯨꯝ ꯃꯔꯛ ꯃꯔꯛꯇ ꯖꯣꯕ ꯄ꯭ꯂꯦꯁꯃꯦꯟꯒꯤ ꯂꯥꯛꯑꯦꯕ
ꯑꯣ ꯆꯠꯂꯨ ꯀꯩꯅꯣ ꯗꯥꯎ ꯇ꯭ꯔꯥꯏ ꯇꯧꯁꯜꯂꯨ ꯀꯩꯅꯣ
ꯃꯄꯥꯟꯗꯒ ꯆꯠꯅꯤꯡꯗ꯭ꯔꯦꯗ
ꯀꯩꯒꯤꯅꯣ ꯍꯥꯏꯖꯦ
ꯈꯪꯗꯦ ꯌꯨꯝꯗꯁꯨ ꯌꯥꯗꯕ ꯑꯗꯨꯒ ꯆꯠꯁꯨ ꯆꯠꯅꯤꯡꯗꯦ ꯑꯩꯅꯁꯨ ꯑꯗꯨ ꯆꯠꯅꯤꯡ ꯑꯁ ꯈꯪꯗꯦꯗ ꯅꯣꯡꯃꯗꯤ ꯆꯠꯂꯝꯕꯁꯨ ꯌꯥꯏ ꯑꯗꯣ
ꯎꯝ
ꯒ꯭ꯌꯥꯟ ꯇꯥꯗꯔꯦ
ꯀꯩꯅꯣꯅꯦ ꯒ꯭ꯌꯥꯟ ꯇꯥꯗ꯭ꯔꯗꯤ ꯀꯃꯥꯏꯅ ꯂꯩꯗꯣꯏꯅꯣꯅꯦ
ꯎꯝ ꯄꯨꯨꯡꯀꯌꯥꯗ ꯆꯥꯛ ꯆꯥꯗꯣꯏꯅꯣ
ꯆꯥꯛꯁꯦ ꯑꯐ ꯉꯥꯛꯇꯪ ꯂꯩꯔꯒ ꯆꯥꯒꯦ ꯇꯧꯕꯅꯤ ꯏꯂꯚꯦꯟ ꯑꯗꯥꯏꯗ ꯅꯪ ꯅꯪꯗꯤ
ꯑꯩꯈꯣꯏꯗꯤ ꯋꯥꯠꯂꯤꯗ
ꯅꯣꯏ ꯀꯩꯅꯣ ꯑ ꯁꯟꯗꯦ ꯁꯟꯗꯦ ꯈꯨꯗꯤꯡꯒꯤ ꯆꯔꯆ ꯆꯠꯄ꯭ꯔꯥ
ꯃꯔꯛ ꯃꯔꯛꯇ ꯆꯠꯂꯦ
ꯀꯩ ꯁꯟꯗꯦ ꯈꯨꯗꯤꯡꯒꯤ ꯆꯠꯇ꯭ꯔꯣ ꯍꯥꯏꯁꯦ
ꯁꯅꯦꯕꯨꯗꯤ ꯆꯠꯇꯦ ꯑꯁ ꯉꯝꯃꯣꯏ ꯁꯥꯔ ꯀꯥꯟꯁꯤꯗ
ꯃꯤ ꯃꯤꯒꯩꯗꯤ ꯆꯠꯅꯩꯗꯨꯗꯤ ꯑꯗꯨꯝ
ꯆꯠꯅꯩ ꯍꯣꯏ ꯑꯗꯨꯕꯨꯗꯤ ꯑꯗꯨ ꯕꯥꯁ ꯇꯣꯡꯕꯗꯣ ꯁꯥꯕꯒꯤꯀꯣ ꯆꯤꯟꯕꯗꯣ
ꯅꯣꯏ ꯆꯔꯖ ꯀꯌꯥꯝ ꯂꯥꯞꯀꯦ
ꯑꯈꯣꯏ ꯆꯔꯖ ꯂꯥꯞꯄꯦ ꯑꯥꯔ ꯕꯤ ꯁꯤ ꯁꯤ ꯆꯔꯖꯇꯣ ꯁꯤꯟꯗꯔ ꯆꯔꯆ ꯑꯗꯨꯗ ꯆꯠꯄꯅꯦꯕ
ꯅꯣꯏ ꯆꯔꯆꯁꯦ ꯆꯔꯁ ꯃꯅꯨꯡꯖꯦ ꯅꯣꯏ ꯆꯠꯂꯤꯖꯦ ꯅꯨꯡꯇꯤꯒꯤ ꯂꯥꯏ ꯈꯣꯏꯔꯝꯃꯤꯔ ꯑꯗꯨꯒ ꯀꯩꯗꯩꯅꯣꯕ ꯆꯔꯁꯁꯦ
ꯂꯥꯏ ꯈꯣꯏꯔꯝꯃꯤꯅꯦ
ꯎꯝ ꯑꯩꯈꯣꯏ ꯆꯠꯇ꯭ꯔꯝꯅꯤꯅ‌ ꯈꯪꯗꯦꯅꯦ ꯑꯗꯨꯏꯅꯤꯅꯦ ꯍꯪꯉꯤꯖꯦ
ꯅꯪꯕꯨ ꯈ꯭ꯔꯤꯁꯇꯦꯟ ꯅꯠꯇꯔꯣ
ꯅꯠꯇꯤꯌꯦ ꯀꯥꯏꯗꯩꯅꯣ ꯑꯩ ꯈ꯭ꯔꯤꯁꯇꯦꯟ ꯅꯠꯇꯤꯌꯦ ꯃꯩꯇꯩꯅꯦ
ꯈ꯭ꯁ ꯈ꯭ꯔꯤꯁꯇꯦꯟ ꯑꯣꯏꯕꯨ ꯑꯗꯨ ꯍꯥꯡꯈꯤꯗꯣꯕꯣ ꯅꯠꯇꯕꯩꯅꯤ ꯍꯪꯉꯤꯁꯦ
ꯅꯪꯁꯦ ꯃꯥꯃꯥ ꯆꯠꯇ꯭ꯔꯕ ꯃꯥꯟꯕ ꯑꯗꯨꯅꯤꯅ
ꯅꯠꯇꯦ ꯅꯠꯇꯦꯗ ꯑꯩ ꯃꯩꯇꯩꯅꯤ ꯅꯣꯏ ꯑꯗꯨ ꯍꯤꯟꯖꯥꯡꯗꯤ ꯁꯥꯗꯤ ꯂꯣꯏ ꯁꯨꯅꯕ ꯆꯥꯔꯝꯅꯤ ꯑꯗꯨꯗꯤ ꯅꯣꯏꯁꯨ ꯆꯥꯕ꯭ꯔꯥ
ꯑ ꯍꯣꯏ ꯆꯥꯛ ꯑꯗꯨꯝ ꯎꯝ
ꯅꯣꯏꯅ ꯊꯣꯡꯕ ꯄꯣꯛ ꯌꯥꯝ ꯍꯥꯎꯋꯁꯦ ꯀꯩꯒꯤꯅꯣꯕ
ꯅꯣꯏꯅ ꯊꯣꯡꯕꯁꯨ ꯍꯥꯎꯋꯦ ꯑꯗꯨꯗꯤ
ꯅꯣꯏꯅ ꯍꯦꯜꯂꯤꯗ ꯑꯗꯨ ꯍꯥꯏꯖꯕ ꯋꯥꯅꯤꯗ ꯅꯣꯏꯒꯤꯅ ꯃꯍꯥꯎ ꯑꯃ ꯇꯣꯉꯥꯟꯕ ꯑꯃ ꯌꯥꯎꯋꯦꯕ
ꯍꯣꯏ ꯃꯤ ꯃꯇꯨꯡ ꯏꯜꯂꯦꯗ ꯑꯗꯨꯕꯨꯗꯤ
ꯑꯁ ꯈꯪꯗꯦ ꯑꯩꯈꯣꯏꯗꯤ ꯑꯩꯈꯣꯏ ꯊꯦꯡꯅꯕꯗ ꯑꯩꯈꯣꯏ ꯏꯃꯥꯟꯅꯕ ꯂꯩꯌꯦꯕꯀꯣ ꯑꯗꯨꯝ ꯃꯣꯏꯒꯤ ꯃꯃꯥꯡꯉꯣꯏ ꯊꯣꯡꯕ ꯑꯗꯨꯝ ꯃꯔꯛ ꯃꯔꯛꯇ ꯆꯥꯏꯌꯦꯕ ꯑꯗꯨꯗ ꯑꯗꯨꯝ ꯍꯥꯎꯋꯦ ꯌꯥꯝ ꯊꯤꯅ ꯈꯦꯠꯅꯩ ꯌꯥꯝ ꯊꯤꯅ ꯅꯣꯏ ꯊꯣꯡꯕꯅ ꯍꯥꯎꯋ ꯌꯥꯝ
ꯑꯣ ꯑꯗꯨꯗꯤ ꯈꯪꯗ꯭ꯔꯦ
ꯀꯩ ꯖꯥꯇꯤꯅꯣ ꯅꯪꯗꯤ ꯀꯥꯕꯨꯏꯕ ꯀꯅꯣ
ꯍꯣꯏ
ꯎꯝ ꯎ ꯅꯛ ꯅꯛꯅ ꯂꯩꯔꯝꯗꯣꯏꯅꯤ ꯂꯥꯁꯇ ꯁꯋꯥꯏꯗ ꯉꯥꯛꯇ
ꯑꯣ ꯔꯝꯅꯤ
ꯁ ꯑꯣꯏꯅꯤꯡꯕ ꯑꯣꯏꯖꯔꯁꯤꯡꯅꯤꯁꯦ ꯑꯗꯨꯒꯤ ꯋꯥꯕꯨ ꯅꯪꯗꯤ ꯏꯁꯥ ꯊꯣꯡꯕ ꯍꯩꯕ꯭ꯔꯥ
ꯍꯥꯏꯩꯇꯦꯗ ꯑꯩꯗꯤ ꯀꯔꯤꯁꯨ ꯍꯩꯇꯦꯗ
ꯀꯛꯏꯒꯤꯅꯣ ꯍꯥꯏꯁꯤꯕꯣ
ꯑꯩꯗꯤ ꯁꯥꯁꯨ ꯄꯣꯟꯊꯣꯡꯗ ꯊꯣꯡꯗꯦ
ꯎ ꯏꯟꯖꯥꯡ ꯑꯇꯩꯗꯤ ꯊꯣꯡ ꯍꯩꯇ꯭ꯔꯣ ꯑꯇꯩꯗꯤ
ꯎ ꯆꯥꯛ ꯌꯦꯟꯁꯥꯡ ꯊꯣꯡꯕꯁꯦ ꯍꯣꯏ ꯊꯣꯡꯕꯨꯗꯤ ꯊꯣꯡꯉꯦ ꯑꯗꯨ ꯑꯣꯏꯔꯁꯨ ꯌꯥꯝ ꯍꯩꯇꯦ
ꯑꯩꯗꯣ ꯊꯣꯡꯉ ꯊꯣꯡꯉꯒ ꯍꯩꯒꯗꯕꯅꯦ ꯍꯩꯇ꯭ꯔꯤꯗꯣ ꯑꯗꯨꯝ ꯊꯣꯡꯖꯤꯜꯂ ꯊꯣꯡꯖꯤꯜꯂ ꯍꯩꯔꯛꯇꯣꯏꯅꯦ
ꯑꯩꯈꯣꯏ ꯑꯩꯗꯤ ꯆꯥꯛ ꯌꯦꯟꯁꯥꯡ ꯊꯣꯡꯕꯁꯦ ꯑꯩ ꯏꯗꯨꯝꯆꯥ ꯈꯈꯣꯏꯗ ꯂꯩꯔꯀꯥꯟꯗꯁꯨ ꯑꯩꯗꯤ ꯁꯦ ꯑꯩꯁꯦ ꯌꯦꯟꯒꯨꯝꯕ ꯁꯦꯝꯕ ꯍꯩꯇꯕꯗꯣ ꯑꯗꯨꯒꯤ ꯑꯗꯨꯝ ꯑꯩꯈꯣꯏꯁꯨ ꯑꯩꯉꯣꯟꯗ ꯑꯃ ꯐꯪꯍꯟꯗꯦꯕ
ꯑ
ꯁꯥꯒꯨꯝꯕ ꯁꯦꯝꯕꯁꯦ ꯑꯩꯉꯣꯟꯗ ꯑꯃꯐꯥꯎ ꯁꯦꯝꯍꯟꯗꯦ ꯌꯨꯝꯗꯁꯨ ꯑꯃꯕꯥꯎ ꯁꯦꯝꯗꯦ ꯑꯗꯨꯒꯤ ꯑꯩꯁꯦ ꯁꯦꯝꯕ ꯍꯩꯇꯦꯕ ꯑꯗꯨꯅ ꯃꯗꯨ ꯑꯩꯉꯣꯟꯗ ꯌꯥꯝ ꯀꯔꯤ ꯍꯥꯏꯗꯣꯏꯅꯣ
ꯀꯩꯅꯣ ꯁꯦꯝꯗ꯭ꯔꯁꯨ ꯌꯥꯏ ꯀꯩꯅꯣ ꯃꯣꯏ ꯃꯤ ꯑꯇꯣꯞꯄꯗ ꯁꯦꯝꯍꯜꯂ ꯅꯪꯅ ꯊꯣꯡꯕ ꯌꯥꯏ ꯀꯩꯅꯣ
ꯊꯣꯡꯕꯁꯨ ꯊꯣꯡꯍꯟꯗꯕꯗꯣ
ꯅꯪꯒꯗꯤ ꯍꯌꯦꯡꯋꯥꯏ ꯂꯨꯍꯣꯡꯉꯀꯥꯟꯗꯗꯤ ꯀꯃꯥꯏꯅ ꯇꯧꯗꯣꯏꯕ
ꯑ ꯍ ꯑꯣꯏꯗ ꯍꯣꯡ ꯀꯥꯟꯗꯗꯤ ꯌꯨꯋꯥ ꯂꯩꯔꯁꯤ
ꯑꯗ ꯅꯪ ꯅꯨꯄꯥ ꯅꯪ ꯅꯨꯄꯥꯗꯨ ꯅꯨꯡꯉꯥꯏ ꯉꯝꯃꯣꯏ ꯍꯥꯏꯔꯗꯤ ꯆꯔꯥ ꯍꯦꯜꯂꯦ ꯅꯣꯏ ꯑꯗꯨꯗꯤ ꯇꯣꯛꯑꯦ
ꯉꯝꯃꯣꯏ ꯍꯥꯏꯔꯗꯤ ꯁꯥ ꯁꯥ ꯆꯥꯗ꯭ꯔꯒ
ꯎꯝ ꯑꯗꯨꯗꯤ ꯅꯪ ꯍꯌꯦꯡꯋꯥꯏ
ꯑꯗꯨꯕꯨꯗꯤ ꯊꯣꯡꯕ ꯈꯔ ꯈꯔꯗꯤ ꯊꯪ ꯊꯣꯡꯕ ꯑꯩ ꯌꯥꯝ ꯍꯥꯎꯅꯤꯡꯉꯥꯏ ꯃꯣꯏ ꯀꯔꯤ ꯍꯥꯏꯗꯣꯏꯅꯣ ꯃꯤ ꯈꯨꯊꯣꯡ ꯑꯍꯥꯎꯕ ꯊꯣꯡ ꯍꯥꯏꯕ ꯑꯃ ꯂꯩꯗꯅ ꯑꯗꯨꯒꯨꯝꯕꯃꯛꯇꯤ ꯊꯣꯡꯕ ꯍꯩꯇꯦ ꯍꯥꯏꯕꯅꯤꯗ
ꯍꯌꯦꯡꯋꯥꯏ ꯍꯌꯦꯡꯋꯥꯏ ꯃꯨꯟꯅ ꯈꯜꯂꯒ ꯌꯦꯡꯍꯧꯀꯣ ꯑꯗꯨꯗꯤ ꯆꯥꯛ ꯊꯣꯡꯕ ꯍꯩꯕ ꯅꯨꯄꯥ ꯑꯃ ꯅꯪ ꯊꯤꯌꯨ ꯊꯤꯌꯨ ꯍꯌꯦꯡ ꯋꯥꯏ ꯅꯠꯇꯔꯗꯤ ꯅꯪ ꯍꯌꯦꯡ ꯐꯔꯛ ꯇꯥꯅꯤꯕ
ꯎꯝ ꯎꯝ
ꯎ ꯉꯁꯤꯗꯤ ꯊꯕꯛ ꯀꯩꯝ ꯆꯠꯂꯣꯏꯗ꯭ꯔꯣ
ꯑꯥ ꯉꯁꯤꯗꯤ ꯀꯩꯝ ꯆꯠꯂꯣꯏꯌꯦ ꯗꯨꯔꯥꯟ ꯀꯞ ꯌꯦꯡꯕꯒ ꯆꯠꯂꯣꯏꯗ꯭ꯔꯣ ꯅꯪꯗꯤ
ꯗꯨꯔꯥꯟ ꯀꯞ
ꯎꯝ
ꯌꯦꯡꯉꫭꯏ
ꯀꯩꯒꯤꯅꯣꯅꯦ
ꯑꯁ ꯄꯩꯁꯥ ꯂꯩꯇꯦꯗ ꯆꯠꯊꯣꯛꯅꯤꯡꯉꯥꯏ
ꯄꯩꯁꯥ ꯌꯥꯝ ꯌꯥꯝꯕꯩ ꯇꯥꯏꯞꯇ
ꯑꯈꫭꯏ ꯂꯩꯕꯗꯤ ꯂꯥꯞꯄꯦ ꯆꯁ ꯒꯥꯔꯤ ꯑꯅꯤ ꯇꯣꯡꯗꯣꯏꯅꯦ ꯑꯩꯈꯣꯏ ꯂꯩꯐꯝꯗꯨꯒ ꯕꯖꯥꯔ ꯕꯖꯥꯔꯗꯒꯤ ꯑꯃꯨꯛ ꯑ ꯀꯗꯥꯏꯗꯅꯣ ꯁꯅꯥꯐꯝꯗꯣ ꯈꯨꯃꯪ ꯂꯝ ꯄꯥꯛ ꯇꯔꯣ ꯗꯦꯠ ꯀꯌꯥꯐꯥꯎ ꯁꯥꯟꯅꯗꯣꯏꯅꯣ
ꯃꯣꯏꯗꯣ ꯗꯦꯠ ꯀꯌꯥ ꯇ꯭ꯋꯦꯟꯇꯤ ꯀꯌꯥꯗꯩꯅꯣ ꯄꯤꯛꯆꯔ ꯊꯣꯛꯇꯣꯏꯔꯤꯕ ꯈꯪꯗꯦ ꯍꯧꯗꯤ ꯍꯧꯔꯛꯑꯅꯤ
ꯇꯨ꯭ꯋꯦꯟꯇꯤ ꯃꯇꯨꯡꯗꯗꯤ ꯇꯨ꯭ꯋꯦꯟꯇꯤ ꯃꯇꯨꯡꯗꯅꯦ ꯍꯥꯏꯔꯗꯤ ꯅꯣꯡꯃ ꯀꯨꯨꯝꯕꯗꯤ ꯌꯦꯡꯕ ꯆꯠꯄ ꯌꯥꯏ ꯑꯗꯣ ꯇꯨ꯭ꯋꯦꯟꯇꯤ ꯃꯃꯥꯡ ꯑꯣꯏꯔꯗꯤ ꯑꯈꯣꯏ ꯁꯪꯗ꯭ꯔꯦ
ꯑꯗꯣꯅꯦ ꯅꯣꯏ ꯀꯩꯅꯣꯁꯦ ꯑ ꯇ꯭ꯔꯥꯏꯕꯦꯜ ꯅꯨꯄꯤꯈꯩꯁꯦ ꯐꯨꯠꯕꯣꯜ ꯌꯥꯝ ꯄꯥꯝꯃꯤꯁꯦ ꯀꯩꯒꯤꯅꯣ
ꯈꯪꯗꯦꯗ
ꯄꯥꯝꯃꯤꯁꯨ ꯅꯠꯇꯦꯕ ꯃꯩꯇꯩ ꯅꯨꯄꯤꯗꯩ ꯇ꯭ꯔꯥꯏꯕꯦꯜ ꯅꯨꯄꯤꯅ ꯌꯥꯝ ꯍꯦꯜꯂꯦꯕꯀꯣ ꯀꯩꯒꯤꯅꯣ ꯑꯗꯩ ꯁꯞꯄꯣꯔꯠꯁꯦ ꯌꯥꯝꯊꯤ ꯍꯦꯜꯂꯦꯕ
ꯎꯝ ꯑꯗ ꯅꯣꯏ ꯃꯩꯇꯩ ꯅꯨꯞ ꯃꯩꯇꯩꯁꯤꯡꯗꯤ ꯈꯔ ꯆꯥꯎꯈꯠꯂꯦ ꯍꯥꯏꯅꯀꯣ
ꯎꯝ ꯅꯨꯄꯤꯒꯩꯖꯦ ꯇꯧꯗꯦꯕ ꯎꯝ ꯆꯦꯁ ꯆꯞ ꯃꯥꯟꯅꯩꯗ ꯀꯥꯏꯗꯩꯅꯣꯗ ꯆꯥꯎꯈꯠꯄ ꯆꯥꯎꯈꯠꯇꯕ ꯍꯥꯏꯁꯦ ꯀꯩꯅꯣ ꯂꯝꯑꯝꯇꯗ ꯂꯩꯃꯤꯟꯅꯔꯒ ꯆꯞ ꯃꯥꯟꯅꯩ ꯑꯩꯈꯣꯏ ꯂꯣꯏꯅ
ꯍꯣꯏꯗꯤ ꯑꯩꯈꯣꯏꯗꯤ ꯇꯣꯡꯉꯥꯜꯂꯤꯗ ꯈꯟꯕꯗꯣ
ꯀꯅꯥ ꯅꯨꯡꯗ ꯑꯩꯁ ꯈꯟꯗꯦꯗ ꯅꯪꯁꯨ ꯑꯗꯨꯗꯤ ꯑꯩꯈꯣꯏꯗꯤ ꯀꯩꯝ ꯈꯟꯗꯦ ꯆꯞ ꯃꯥꯟꯅꯩ ꯈꯜꯂꯦ ꯑꯈꫭꯏꯗꯤ
ꯍꯣꯏ ꯅꯣꯏꯕꯨꯗꯤ ꯈꯜꯂꯝꯒꯅꯤ ꯅꯨꯄꯥ ꯍꯥꯏꯁꯤꯗꯤ ꯑꯗꯨꯝ
ꯍꯣꯏ ꯑꯗꯣ ꯎꯝ ꯅꯨꯄꯤꯒꯩꯁꯤꯗꯤ ꯍꯣꯏ ꯀꯩꯅꯣꯝꯕꯨꯗꯤ ꯇꯧꯒꯜꯂꯦ ꯃꯥꯅꯦ ꯃꯥꯅꯦ ꯅꯨꯄꯤ ꯋꯥꯈꯜꯖꯤ ꯄꯤꯛꯏꯀꯣ ꯇꯧꯋꯤ ꯅꯨꯄꯤꯒꯩꯗꯤ ꯃꯩꯇꯩ ꯅꯨꯄꯤꯒꯩꯗꯤ ꯇꯧꯕꯅꯤ ꯎꯝ ꯍꯧꯖꯤꯛ ꯏꯔꯥꯡ ꯀꯟꯅ ꯑꯃꯨꯛ ꯍꯧꯔꯦ ꯍꯧꯔꯛꯀꯦ ꯇꯧꯔꯤꯗꯥꯏꯅꯦ ꯍꯧꯖꯤꯛ ꯑꯃꯨꯛ
ꯍꯣꯏ
ꯏꯔꯥꯡ ꯑꯃꯨꯛ ꯇꯧꯔꯛꯇꯣꯏꯔ ꯈꯪꯗꯦ ꯑꯃꯨꯛ ꯒꯌꯥꯟ ꯃꯦꯟ ꯇꯥꯗꯔꯦ ꯇꯧꯔꯤꯁꯤ
ꯑꯁ ꯒ꯭ꯌꯥꯟ ꯇꯥꯗ꯭ꯔꯦ
ꯎꯝ ꯂꯩꯕꯝ ꯆꯥꯕꯝꯒ ꯑꯝꯇ ꯈꯪꯗ꯭ꯔꯦ ꯉꯥꯎꯔꯦ ꯏꯔꯥꯡꯖꯤꯅꯕꯨ ꯉꯥꯍꯥꯛ ꯂꯩꯔ ꯑꯃꯨꯛ ꯇꯧ ꯉꯥꯍꯥꯛ ꯂꯩꯔ ꯑꯃꯨꯛ ꯇꯧ
ꯏꯔꯥꯡꯁꯦ ꯄꯥꯝꯗꯤ ꯄꯥꯝꯕ ꯖꯥꯠꯅꯤ
ꯍꯣꯏ ꯑꯁ ꯋꯥꯗ꯭ꯔꯥ ꯈꯪꯗꯦꯕ ꯃꯣꯏ ꯏꯔꯥꯡ ꯇꯧꯔꯒ ꯂꫭꯏꯅ ꯕ꯭ꯂꯣꯀꯦꯠ ꯇꯧꯁꯜꯂꯅꯤ ꯑꯗꯩ ꯃꯃꯜ ꯂꯣꯏ ꯍꯦꯟꯀꯠꯂꯅꯤ ꯊꯕꯛ ꯁꯨꯕ